ꯑꯗꯣ
ꯅꯨꯉꯥꯏꯔꯤꯕ꯭ꯔꯣ
ꯀꯅꯥꯅꯣ
ꯑꯩꯅꯦ ꯅꯃꯥꯟꯅꯕꯤꯅꯦ
ꯑꯣ ꯑꯣ ꯅꯈꯣꯟ ꯑꯣꯜꯂꯝꯃꯦꯅꯦ
ꯑꯣ ꯑꯣꯟꯖ ꯑꯣꯟꯕ꯭ꯔꯥ
ꯑꯧ ꯑꯉꯥꯡ ꯑꯣꯏꯊꯣꯛꯑꯝꯕ ꯃꯥꯜꯂꯦ
ꯑꯣ ꯑꯩꯅ ꯂꯩꯁꯥꯕꯤ ꯑꯃ ꯁꯥꯅꯤꯡꯉꯀꯥꯟꯁꯤꯗ
ꯑꯉꯥꯡ ꯃꯥꯜꯂꯦ ꯈꯣꯟꯁꯦ
ꯑꯦ ꯑꯗꯨ ꯍꯥꯏꯔꯕ ꯕꯣꯛ
ꯑꯥꯏ ꯃꯗꯨꯗꯤ ꯍꯥꯥꯏꯔꯛꯀꯅꯨ
ꯏꯁ ꯍꯨꯖꯤꯛꯇꯤ ꯈꯣꯟꯖꯦꯜ ꯍꯧꯋꯦꯀꯣ
ꯑꯣꯋꯥꯏ
ꯅꯪꯒꯤ ꯍꯥꯏꯕꯅꯦꯍꯦ
ꯍꯣꯏꯅꯦꯍꯦ ꯁꯣꯏꯒꯤꯕꯅꯦ
ꯍꯧꯑꯣ ꯀꯥꯏꯗꯤꯌꯦ ꯍꯧꯔꯗꯤ ꯂꯥꯞꯅ ꯊꯝꯕ ꯌꯥꯏ ꯀꯟ ꯀꯟꯅ ꯂꯥꯎꯔ ꯍꯦꯛ ꯉꯥꯡꯉꯛꯑꯣ
ꯑꯃꯨꯛ ꯌꯥꯒꯤꯗ꯭ꯔꯗꯤ ꯄꯥꯈꯠꯂꯤ
ꯐꯣꯟꯁꯦ ꯅꯞꯄꯣ ꯅꯞꯃꯟꯗꯅ ꯋꯥꯏ ꯍꯥꯏꯕ
ꯃꯥꯅꯦ
ꯀꯩꯅꯣꯝꯗꯁꯨ ꯁꯝꯕ ꯌꯥꯔꯝꯃꯣ ꯑꯃꯗꯨ ꯁꯝꯕ ꯌꯥꯔꯝꯃꯣ ꯅꯠꯇ꯭ꯔꯥ
ꯍꯣꯏ ꯁꯪꯁꯥꯔꯁꯦ ꯑꯩꯈꯣꯏꯅ ꯄꯥꯗꯅꯤ ꯑꯗꯨꯏ ꯇꯥꯔꯗꯤ
ꯑꯗꯨꯅꯦ ꯍꯥꯏꯖꯦ
ꯑꯗꯨꯃꯥꯏꯅ ꯑꯌꯥꯕ ꯑꯃ ꯂꯩꯔꯝꯃꯗꯤ
ꯎꯝ
ꯑꯗꯨ ꯈꯨꯠꯅ ꯄꯥꯏꯌꯣ ꯉꯥꯏꯍꯥꯛ ꯋꯥꯔꯗꯤ
ꯑꯣ ꯋꯥꯏ ꯑꯗꯨꯁꯨ ꯎꯄꯥꯥꯏ ꯂꯩꯇꯦ ꯄꯨꯟꯁꯤꯁꯦ ꯃꯤꯁꯟ ꯑꯃꯒꯤ ꯑꯃꯨꯛ ꯃꯤꯁꯟ ꯑꯃꯇꯪ ꯌꯦꯡꯉꯝꯅꯤꯅ ꯍꯣꯏ
ꯎꯝ
ꯑꯩꯁꯨ ꯑꯩꯈꯣꯏꯔꯣꯝ ꯆꯠꯅꯤꯡꯉꯦ
ꯅꯣꯏꯔꯣ
ꯎꯝ ꯌꯨꯝꯗꯒ ꯎꯝ ꯎꯝ ꯎꯝ ꯅꯨꯡꯁꯥ ꯁꯥꯕꯔꯣ ꯉꯥꯁꯤꯗꯤ ꯀꯃꯥꯏ ꯇꯧꯒꯦ ꯑꯩꯈꯣꯏ ꯑꯏꯪ ꯑꯁꯥꯗꯣ ꯃꯥ ꯅꯨꯡꯉꯥꯏꯔꯝꯅꯤ ꯑꯩ ꯁꯤ ꯅꯨꯡꯉꯥꯏꯔꯝꯅꯤꯗ ꯅꯣꯏꯗꯤ
ꯑꯁ ꯑꯣꯝꯆꯥꯛꯅꯩꯌꯦ ꯏꯕꯦꯝꯃ ꯅꯨꯡꯉꯥꯏꯇꯦ ꯍꯥꯥ
ꯐꯦꯟ ꯊꯥꯎꯑꯣ
ꯑꯁ ꯐꯦꯟꯗꯨꯁꯨ ꯃꯄꯥꯟꯗ ꯂꯩꯈꯔ꯭ꯦ ꯂꯧꯁꯟꯕ ꯇꯜ
ꯐꯦꯟ ꯌꯥꯎꯗꯕꯤꯗꯨꯃ ꯍꯤꯡꯉꯝꯃꯤꯀꯣ ꯌꯨꯝꯗꯗꯤ
ꯑꯣ ꯃꯩ ꯄꯥꯝ ꯃꯩ ꯄꯩꯁꯥ ꯄꯥꯝꯃꯨꯕꯩ
ꯉꯥ ꯑꯣ ꯍꯥꯏꯗꯤ ꯑꯈꯣꯏ ꯌꯨꯝꯗꯁꯨ ꯐꯦꯟ ꯊꯥꯗꯕꯤ ꯂꯩ ꯉꯝꯃꯤꯅ
ꯑꯣ ꯅꯣꯏꯒꯤꯗꯤ ꯐꯩ ꯀꯩꯅꯣ ꯅꯣꯏꯒꯤꯗꯤ ꯀꯗꯥꯏꯗꯩ
ꯆꯠꯂꯨꯍꯦ ꯑꯗꯨꯝ ꯂꯥꯛꯄꯅꯥ
ꯂꯣꯏꯔꯦ ꯈꯪꯍꯧꯗꯤꯌꯦ ꯆꯨꯖꯥꯛ ꯈꯣꯛꯄꯁꯤꯁꯨ ꯅꯪꯒ ꯋꯥꯔꯤ ꯁꯥꯕꯩ ꯅꯨꯡꯉꯥꯏ
ꯅꯪ ꯀꯃꯥꯏꯅ ꯆꯨꯖꯥꯥꯛ ꯈꯣꯛꯄꯔꯥ
ꯅꯥꯀꯣꯡꯗ ꯂꯦꯡꯖꯨꯝꯒ ꯅꯥꯀꯣꯡꯒꯅ ꯆꯞꯄꯦ ꯑꯗꯨꯒ
ꯑꯁ ꯅꯪ ꯅꯉꯛ ꯑꯃꯗꯤ ꯅꯥꯔꯝꯃꯅꯤ ꯅꯪ ꯅꯉꯛ ꯑꯃꯗ ꯑꯃꯨꯛꯀ ꯆꯦꯟꯖ ꯇꯧꯋ‌ꯣ
ꯑꯗꯨ ꯍꯧꯖꯤꯛꯇꯤ ꯂꯣꯏꯔꯦ ꯐꯔꯦ ꯑꯗꯨ ꯍꯧꯖꯤꯛ ꯑꯃꯨꯛ ꯍꯧꯖꯤꯛ ꯑꯃꯨꯛ ꯑꯩ ꯍꯤꯞꯀꯅꯤꯕ
ꯑꯣ ꯅꯪꯒꯤ ꯀꯥꯗꯔꯣ ꯅꯣꯏ ꯃꯥꯏ ꯐꯥꯃꯨꯡ ꯗꯔꯣ
ꯃꯄꯥꯟꯗ ꯁꯣꯐꯥꯗ
ꯏꯃꯨꯡꯗ ꯂꯩꯕ ꯅꯪꯒꯤ ꯔꯨꯝꯗ ꯂꯩꯕ ꯁꯥꯕ꯭ꯔꯣ
ꯑꯩ ꯔꯨꯝ ꯑꯩꯒꯤ ꯀꯥꯗ ꯂꯩꯕꯗꯣ ꯂꯦꯠꯇꯣ ꯅꯨꯡꯉꯥꯏꯇꯕ
ꯑꯣ ꯑꯣ
ꯑꯁ ꯅꯨꯡꯉꯥꯏꯌꯦ ꯑꯥꯢ
ꯎꯝ ꯂꯥꯏꯔꯤꯛ ꯌꯥꯝ ꯄꯥꯎꯌꯣ ꯅꯪꯅ ꯋꯥꯀꯤꯡ ꯊꯣꯛꯄ ꯀꯥꯟꯗꯥ ꯑ ꯇꯟꯗꯔꯗꯤ ꯑꯩꯕꯨ ꯀꯣꯜ ꯇꯧꯔꯛ ꯑꯣ
ꯆꯨꯝꯅꯒꯤ ꯀꯣꯜ ꯗ ꯍꯥꯏꯕꯅꯤꯀꯣ
ꯆꯨꯝꯅꯩ ꯀꯣꯜꯗ ꯌꯥꯕꯅꯤꯅ ꯑꯩꯗꯤ
ꯑ ꯑꯁ ꯅꯪꯅ ꯀꯣꯜ ꯇꯧꯔꯛꯞ ꯑꯣꯏꯔꯔꯣꯏ
ꯑꯥ ꯑꯩ ꯌꯥꯗꯕꯅꯦ ꯑꯃꯠꯇ
ꯂꯝꯕꯤ ꯂꯝꯈꯥꯡꯗ ꯃꯤ ꯊꯦꯡꯅꯕ ꯌꯥꯎꯗ꯭ꯔꯣ
ꯂꯝꯕꯤ ꯂꯝꯈꯥꯡꯗ ꯃꯤ ꯊꯦꯡꯅꯕ ꯌꯥꯎꯌꯦ ꯌꯨꯝ ꯆꯪꯉꯛꯄꯗ ꯌꯥꯎꯌꯦ
ꯎꯝ ꯑꯩꯁꯨ ꯌꯥꯝ ꯆꯦꯟꯅꯤꯡꯉꯦ ꯅꯪꯅ ꯀꯃꯥꯏꯅ ꯇꯧꯗꯣꯏꯅꯣ ꯐꯨꯅꯤꯡꯉꯦꯗ ꯇꯥꯕ꯭ꯔꯣ
ꯇꯥꯏ
ꯀꯔꯤ ꯌꯦꯡꯉꯤꯅꯣ
ꯀꯩꯝ ꯌꯦꯡꯗꯦꯗ ꯆꯨꯖꯥꯛ ꯈꯣꯛꯑꯝꯕꯗꯣ ꯀꯥꯡꯍꯧꯒꯤ ꯆꯨꯖꯥꯛ ꯈꯣꯛꯑꯝ
ꯎꯝ
ꯕꯨ ꯖꯨꯔꯦꯗ ꯑꯩ
ꯀꯩꯅ‌ꯣ ꯕꯨ ꯍꯥꯏꯗꯤ
ꯕꯨ ꯍꯥꯏꯗꯤ ꯊꯕꯛ ꯑꯃꯠꯇ ꯇꯧꯅꯤꯡꯗꯕ ꯑꯗꯨꯝ ꯇꯜꯂ ꯂꯩꯕ ꯏꯔꯨꯁꯨ ꯂꯩꯅꯤꯡꯗꯕ ꯊꯕꯛ ꯑꯃꯠꯇ ꯇꯧꯅꯤꯡꯗꯕꯗꯨ ꯑꯗꯨ ꯕꯨꯨ ꯀꯧꯋꯦ
ꯑꯣ ꯑꯣ ꯑꯣ ꯑꯣ
ꯅꯣꯏꯒꯤ ꯆꯤꯆꯦ ꯖꯦꯟ ꯍꯧꯕ ꯄꯤ ꯑꯃ ꯂꯩꯅ ꯈꯪꯕ꯭ꯔ ꯑꯗꯨ ꯂꯨꯍꯣꯡꯈ꯭ꯔꯕꯣ
ꯂꯨꯍꯣꯡꯗ꯭ꯔꯤꯗ
ꯎ ꯆ ꯆꯅꯤ ꯐꯕ
ꯎꯝ
ꯀꯩꯣꯧꯩꯗ ꯍꯣꯡꯗꯣꯏꯅꯣ
ꯉ ꯃꯅ ꯄꯥꯗ ꯐꯔꯕꯔꯗ
ꯑꯦ ꯍꯣꯡꯉꯔꯣꯏꯗ꯭ꯔꯗꯣ
ꯎ ꯃꯪꯉꯣꯟꯁꯦ ꯂꯨꯍꯣꯡꯉꯔꯣꯏ
ꯑꯗꯨ ꯅꯨꯄꯤꯗꯨ ꯅꯨꯄꯥ ꯈꯥꯅ ꯈꯪꯗꯕ꯭ꯔꯣ ꯅꯠꯇ꯭ꯔꯒ ꯅꯨꯄꯤꯗꯨꯅ ꯃꯉꯣꯟꯗ ꯁꯨꯡꯂꯅ ꯂꯩꯕ ꯉꯝꯃꯣꯏ ꯍꯥꯏꯔꯣ
ꯃꯃꯥ ꯃꯄꯥꯈꯩꯅ ꯈꯪꯉꯛꯄ
ꯑꯣ ꯐꯔꯦ ꯐꯦ ꯆ ꯀꯩꯗꯅ ꯍꯧꯈꯤꯗꯗꯣ
ꯇꯤꯅ ꯑꯩꯈꯣꯏ ꯁꯤꯒꯤ ꯗꯤꯁꯇ꯭ꯔꯤꯛꯇꯣ
ꯎꯝ
ꯑꯗꯨꯗꯨꯅꯦ ꯑꯗꯨꯗꯨꯅꯦ
ꯎꯝ
ꯁꯥꯕꯜꯅ ꯍꯧꯕ ꯂꯝꯗ ꯑꯗꯨꯒꯤ ꯁꯥꯕꯜꯅ ꯍꯧꯕꯗ
ꯎꯝ ꯑꯣ ꯊꯗꯦ ꯅꯨꯄꯥ ꯅꯨꯄꯥ ꯐꯕ ꯊꯤꯕ ꯋꯥꯔꯦ ꯍꯥꯏꯕ ꯍꯧꯖꯤꯛꯀꯥꯟꯗ
ꯍ
ꯀꯃꯥꯏꯅ ꯇꯧꯗꯣꯏꯅꯣ ꯅꯪ ꯑꯩꯁꯤꯅ
ꯑ ꯅꯪ ꯌꯥꯔꯦ
ꯅꯪ ꯅꯃꯥ ꯏꯄꯥꯅ ꯍꯥꯏꯅꯁꯤ ꯅ ꯃ ꯅꯨꯄꯥꯗꯨ ꯍꯣꯡꯉꯨꯀꯣ
ꯍꯣꯏ ꯑ ꯇꯠꯂꯦꯍꯦ ꯑꯗꯨꯗꯤ ꯇꯟꯗꯤ ꯇꯜꯂꯦꯍꯦ ꯑꯗꯨꯗꯤ
ꯇꯅꯦ ꯑ ꯊ ꯍꯥꯏꯞꯠꯇꯦ
ꯑꯗꯨꯃꯥꯏꯅ ꯑꯣꯏꯔꯣꯏ ꯍꯥꯏ ꯑꯩꯒꯤ
ꯁꯃꯥꯏꯅ
ꯑꯩꯒꯤꯗꯤ ꯑꯩꯅ ꯄ
ꯍꯣꯏ ꯍꯥꯕ꯭ꯔꯣ
ꯀ ꯀꯥꯝ ꯆꯅꯖꯅ ꯈꯣꯡ ꯉꯝꯗ꯭ꯔꯦ
ꯑꯣ ꯑꯩꯗꯤꯦ ꯄꯥꯈꯠꯂꯦꯕ ꯀꯩꯅꯣ ꯇꯠꯈꯤꯗ꯭ꯔꯣꯅ ꯀꯩꯅ ꯂꯣꯏꯅꯦꯅ ꯀꯧꯔꯛꯁꯦ
ꯇ ꯇꯗ ꯇ ꯄꯍ ꯀ
ꯎꯝ
ꯑꯗꯣ ꯅꯨꯡꯊꯤꯟꯗꯗꯤ ꯅꯦꯁꯨ ꯅꯨꯡꯉꯥꯏꯇꯦ ꯑꯩꯒꯤ
ꯍꯨꯡꯥꯏꯒꯂꯤꯌꯥ
ꯑꯩ ꯉꯁꯥꯏ ꯇꯨꯝꯗ꯭ꯔꯤꯉꯩꯗ ꯄꯨꯡ ꯑꯃ ꯑꯗꯨꯋꯥꯏꯗꯔꯣ
ꯎꯝ
ꯑꯩꯩꯅ ꯅꯨ ꯃꯤꯠꯁꯦ ꯁꯨꯔꯝꯃꯦꯕ
ꯎꯝ
ꯑꯗꯣ ꯅꯦꯠꯇꯤ ꯅꯣ ꯀꯟꯅꯦꯛꯁꯟ ꯂꯩꯈ꯭ꯔꯕ ꯋꯥꯏ ꯐꯥꯏꯗꯤ ꯑꯗꯨꯅ ꯍꯟꯕ ꯌꯥꯗ꯭ꯔꯕ ꯑꯗꯨꯣ
ꯎꯝ
ꯑꯗꯨꯒꯒꯤ
ꯍꯥꯏꯗ ꯀꯔꯤꯁꯨ ꯀꯥꯏꯗꯦ
ꯍꯥꯎ ꯍꯧꯖꯤꯗꯤ ꯀꯩꯗꯧꯗꯤ
ꯍꯧꯖꯤꯛ ꯑꯩ ꯈꯤꯇꯪ ꯀꯩꯅꯣ ꯇꯧꯔꯛꯄꯒ ꯋꯥꯏ ꯁꯤꯇꯣꯛꯑꯝꯃꯅꯤ ꯋꯥꯏ ꯁꯤꯇꯣꯛ ꯑꯃꯥꯅꯤ ꯋꯥꯏ ꯁꯤꯠꯇꯣꯛꯑꯝꯃꯅꯤ ꯀꯣꯟ ꯐꯦꯡꯗꯣꯛꯑꯝꯃꯅꯤ ꯂꯥꯏꯒꯤ ꯑꯗꯨꯒ ꯋꯥꯛꯀꯤꯡ ꯆꯦꯜꯂꯨꯔꯅꯤ
ꯎꯝ ꯋꯦꯗꯔ ꯅꯨꯡꯉꯥꯏꯕꯅꯤꯅ ꯋꯥꯀꯤꯡ ꯆꯦꯟꯕꯁꯨ ꯀꯩꯁꯨ ꯅꯨꯡꯉꯥꯏꯅꯤ
ꯎꯝ ꯅꯨꯡꯉꯥꯏꯅꯤ ꯇꯟꯕꯩ ꯋꯥꯅꯤꯗꯥ
ꯅꯪ ꯑꯩ ꯌꯥꯎꯔꯗꯤ ꯇꯜꯂꯣꯏꯀꯣ
ꯇꯜꯂꯣꯏꯗ ꯏꯊꯟ ꯑꯣꯏꯕꯩꯅꯤ
ꯑꯩ ꯌꯥꯝ ꯆꯠꯅꯤꯡꯉꯦ ꯅꯃꯥꯟꯅꯕꯤ ꯂꯩꯇ꯭ꯔꯣ ꯑꯇꯣꯞꯄ
ꯂꯩꯇꯦ ꯑꯝ ꯇꯤꯟꯅꯗꯦ ꯅꯣꯏ ꯇꯤꯟ ꯅꯣꯏ ꯇꯤꯟꯅꯕꯗꯒꯤ ꯑꯝꯇꯥ ꯇꯤꯟꯅꯗ꯭ꯔꯦ ꯅꯣꯏꯅ ꯃꯥꯡꯍꯜꯂꯕꯅꯦ ꯑꯩꯁꯦ
ꯇꯥꯏꯅꯔꯒꯦ ꯅꯣꯏ ꯇꯤꯟꯅ ꯀꯟꯅꯥ ꯍꯣꯠꯅꯔꯤꯉꯩꯗ ꯁ꯭ꯋꯥꯏ ꯑꯃꯇꯥ ꯇꯤꯟꯅꯍꯧꯗ꯭ꯔꯦ
ꯑꯦ ꯑꯩꯈꯣꯏꯁꯨꯅ ꯂꯀꯥꯏ ꯃꯤꯇꯤꯅꯗꯦ
ꯀꯥꯡꯁꯦ ꯆꯨꯖꯥꯛꯁꯦ ꯁꯤꯖꯤꯟꯅ ꯌꯥꯔꯗ꯭ꯔꯣ ꯍꯟꯗꯣꯛꯛꯦ ꯍꯟꯗꯣꯛꯛꯦ ꯑꯣ ꯍꯣꯏ ꯄꯇꯥꯑꯟꯖꯂꯤꯒꯤꯗꯣ ꯀꯔꯤ ꯇꯔꯝꯃꯔꯣꯏꯅꯦ ꯍꯧꯖꯤꯛꯀꯥꯟꯗꯤ ꯄꯇꯥꯑꯟꯖꯂꯤꯅ ꯍꯦꯟꯅꯥ ꯅꯨꯡꯉꯥꯏꯔꯕ ꯀꯩꯅꯣꯝ ꯇꯧꯔꯦ
ꯁꯤꯝꯄꯨꯔꯣ
ꯑꯍꯣꯏ ꯁꯝꯄꯨ
ꯎꯝ ꯀꯔꯝꯕ ꯑꯅꯤ ꯄꯤꯕ ꯑꯃ ꯄꯤꯕꯗꯨꯔꯣ
ꯑꯃꯥ ꯄꯤꯕꯗꯣ
ꯎꯝ ꯑꯥ ꯗꯦꯟꯗ꯭ꯔꯞꯇꯤ ꯂꯩꯇꯕ ꯃꯥꯜꯂꯦ
ꯍꯣꯏ ꯍꯣꯏ ꯑꯗꯨꯗꯣ ꯀꯥꯏ ꯎꯝ ꯇ꯭ꯔꯦꯁꯃꯤꯒꯖꯤꯗꯤ ꯂꯨꯄꯧꯒꯤ ꯂꯨꯄꯧ ꯉꯥꯛꯇ
ꯎꯝ ꯁꯝꯁꯨ ꯌꯥꯝ ꯀꯦꯟꯈꯔꯥ ꯖꯥꯠꯅꯦ
ꯑꯩ ꯅꯍꯥꯟ ꯀꯥꯐꯩꯅ ꯈꯣꯡꯗ ꯆꯤꯛꯈꯤꯕ
ꯀꯥꯏ ꯆꯠꯄꯗ ꯅꯪꯗꯤ ꯀꯥꯏ ꯆꯠꯄꯗ ꯂꯥꯕꯨꯛ ꯆꯠꯂꯨꯕ꯭ꯔꯣ
ꯂꯧꯕꯛ ꯆꯠꯄꯗꯥ ꯅꯠꯇꯦ ꯑꯩꯈꯣꯏ ꯁꯤ ꯂꯝꯕꯤꯁꯤꯗꯥ ꯑꯗꯨꯝ ꯆꯠꯄꯗ
ꯀꯩꯅꯣ ꯂꯝꯕꯤꯁꯤꯗ ꯑꯗꯨꯝ ꯆꯠꯄꯗꯥ ꯅꯪꯗꯤ ꯀꯥꯛꯐꯩ ꯀꯃꯥꯏꯅꯥ ꯆꯤꯛꯎꯔꯤꯕ
ꯅꯦ ꯅꯥꯄꯤ ꯍꯧꯕ ꯖꯒꯥꯗ ꯆꯪꯕ
ꯎꯝ
ꯑꯇꯩ ꯍꯧꯖꯤꯛ ꯑꯗꯨ ꯍꯥꯀꯠꯆꯔ ꯂꯩꯈ꯭ꯔꯦꯕ
ꯎꯝ
ꯑꯁꯤ ꯀꯥꯛꯐꯩꯅ ꯆꯤꯛꯄꯩ ꯇꯝꯗ꯭ꯔꯣ ꯅꯣꯏ
ꯇꯝꯗꯦ ꯀꯥꯛꯐꯩꯅ ꯆꯤꯛꯄꯩ ꯇꯝꯗ꯭ꯔꯤ
ꯑꯁ ꯑꯗꯨ ꯍꯥꯀꯠꯆꯩꯖꯦ ꯀꯩꯒꯤꯅꯣ ꯍꯪꯪꯒꯦ ꯇꯧꯔꯒꯥ
ꯑꯁ
ꯍꯨꯝ
ꯎꯝ
ꯈꯉꯦ ꯄꯥꯜꯂ ꯍꯥꯏꯅꯦ ꯇꯥꯃꯣ ꯊꯥꯒꯠꯄꯤꯔꯝꯒꯅꯣ ꯑꯩ ꯁꯦꯟꯅꯕ ꯉꯝꯃꯣ ꯑꯩ ꯋꯥꯛꯀꯤꯡꯁꯦꯅꯤ ꯑꯩ ꯁꯦꯟꯅꯕ ꯉꯝꯃꯣ
ꯅꯪ ꯇꯧꯔꯛꯈꯣꯅ ꯑꯃꯨꯔꯛꯀ
ꯍꯣꯢ ꯇꯧꯔꯛꯀꯦ
ꯍꯣꯏ ꯅꯪ ꯋꯥꯡꯈꯤꯡ ꯆꯦꯟꯗ꯭꯭ꯔꯀꯥꯟꯗ ꯑꯃ ꯇꯧꯍꯧꯋꯣ
ꯁꯤꯖꯦ
ꯎꯝ
ꯑꯩ ꯀꯨꯟ ꯃꯉꯥ ꯁꯨꯗꯣꯔꯦꯗꯅ
ꯎꯝ
ꯀꯨꯟ ꯃꯉꯥꯁꯦ ꯁꯣꯜꯂꯁꯦ ꯍꯥꯏꯔꯣ ꯁꯣꯜꯂ ꯃꯇꯨꯡꯗ ꯗꯤ ꯂꯩꯕꯥꯛꯄꯣꯛꯄ ꯕꯣꯛꯇꯀꯣ
ꯎꯝ
ꯍꯦꯟꯈ꯭ꯔꯗꯤ ꯀꯃꯥꯏꯅ ꯇꯧꯕ
ꯍꯦꯟꯅꯒꯔꯁꯨ ꯀꯔꯤꯕꯨꯗꯤ ꯀꯥꯏꯗꯦꯗ ꯑꯗꯣ ꯑ ꯅꯪꯒꯤ ꯄꯨꯂꯞ ꯁꯨꯈ꯭ꯔꯗꯤꯅꯦ
ꯎꯝ
ꯔꯤꯁꯤꯞ ꯇꯧꯕꯁꯦ ꯌꯥꯔꯛꯇꯕ ꯌꯥꯎꯋꯦ ꯍꯥꯏꯕꯅꯦꯕ ꯔꯤꯁꯤꯞ ꯌꯥꯕꯗꯤ ꯌꯥꯏ ꯑꯗꯨ ꯑꯩꯁꯨ ꯑ ꯄꯨꯂꯞ ꯁꯣꯟꯖꯅꯨ ꯍꯥꯏꯕꯅꯦꯕ ꯑꯃ ꯑꯃꯃꯨꯛ ꯑꯃꯃꯨꯛ ꯑꯃꯃꯨꯛ ꯊꯝꯃꯣ ꯑꯃꯃꯨꯛ
ꯑꯣ ꯑꯗꯨꯗꯤ ꯀꯨꯟꯃꯔꯤ ꯊꯝꯃꯒꯦꯀꯣ
ꯅꯠꯇꯦ ꯍꯦꯛ ꯀꯨꯟꯃꯔꯤ ꯑ ꯑꯃ ꯄꯨꯂꯞ ꯀꯨꯟꯊ꯭ꯔꯥ ꯌꯧꯔꯝꯗꯥꯏꯗ
ꯑꯣ ꯍꯣꯏ
ꯐꯥꯎꯗꯤ ꯌꯥꯔꯤ ꯁꯤꯅꯣ ꯑ ꯇꯧꯕ ꯌꯥꯅꯤꯕ ꯑꯗꯨ ꯑꯣꯏꯔꯁꯨ ꯇꯥꯡ ꯀꯨꯟꯊ꯭ꯔꯥ ꯐꯧꯅꯤꯗꯅ ꯑꯗꯨꯒꯤ ꯋꯥꯅꯤꯗ ꯑꯦꯀꯥꯎꯟ ꯍꯪꯗꯧ ꯃꯥꯟꯗ꯭ꯔꯦꯕ ꯑꯩ ꯍꯪꯒꯦ ꯍꯪꯒꯦ ꯇꯧꯕꯅꯦ
ꯑꯣꯏꯗ
ꯄꯥꯝꯗꯤ ꯄꯝꯄꯨꯌꯦ ꯑꯩꯁ ꯑꯩ ꯉꯥꯟꯅ ꯇꯧꯕꯤꯔꯝꯗꯣꯏ ꯑꯩꯒꯤꯁꯨꯅꯦ ꯇꯣꯛꯈ꯭ꯔꯅꯤꯅ ꯂꯩꯕ ꯑꯗꯨꯏꯅꯅꯤꯗ
ꯃꯥꯅꯦ ꯃꯥꯅꯦ
ꯉꯍꯥꯟꯕꯨ ꯌꯥꯔꯛꯇꯕꯗꯣ
ꯑꯩꯗꯤ ꯅꯨꯃꯤꯠ ꯇꯔꯦꯠꯅꯤ ꯂꯩꯕꯗꯨꯗ ꯑꯁ ꯂꯥꯛꯀꯅꯤꯗꯅ ꯈꯜꯂꯦ ꯑꯗꯣ
ꯍꯥꯏꯗꯤ ꯂꯥꯛꯑꯔꯣꯏꯁꯤꯅꯦ ꯑꯩꯈꯣꯏ ꯇꯣꯛꯂꯁꯤꯅ ꯍꯥꯏꯅꯔꯝꯅꯦ ꯑꯩꯁꯨ ꯅꯥꯔꯒ ꯂꯩꯕꯒꯤ ꯇꯣꯛꯈ꯭ꯔꯅꯤꯗꯥꯅ ꯈꯜꯂ ꯂꯩꯈ꯭ꯔꯕ
ꯎꯝ ꯅꯣꯏ ꯉꯍꯈꯩꯗꯤ ꯈꯨꯗꯛ ꯈꯨꯗꯛꯇ ꯆꯪꯅꯔꯛꯄꯔꯕ
ꯆꯪꯉꯛꯑꯦ ꯍꯥꯏꯗꯤ ꯅꯨꯃꯤꯠ ꯅꯨꯃꯤꯠꯇꯨꯗ ꯅꯠꯇꯦꯀꯣ ꯅꯨꯃꯤꯠ ꯅꯣꯡꯃ ꯂꯩꯔꯒ ꯅꯤꯅꯤ ꯂꯩꯔꯒ ꯆꯪꯉꯛꯑꯦꯕ ꯑꯗꯨꯒꯤ ꯑꯩꯗꯣ ꯍꯪꯀꯦꯔꯥꯅ